ꯎꯝ ꯇꯄ
ꯎꯝ ꯇꯥꯏꯌꯦ
ꯑꯩꯅꯣ
ꯑꯦ ꯍꯧꯒꯠꯗ ꯉꯥꯏꯔꯤꯗ
ꯑꯩꯁ ꯊꯦꯡꯉ ꯍꯦ
ꯇꯔꯥꯝꯈꯥꯏ ꯇꯥꯔꯦꯗꯅ
ꯑꯝ
ꯍ‌ꯦꯟꯃꯟꯗꯔꯣ
ꯍꯧꯖꯤꯛꯅ ꯍꯧꯒꯠꯂꯒ ꯑꯥ ꯏꯔꯨꯕ ꯂꯣꯏꯔꯒ ꯂꯩꯌ‌ꯦ
ꯑꯣ ꯌꯥꯝ ꯐꯩ ꯌꯥꯝ ꯐꯩ ꯑꯩꯗꯤ ꯑꯁ ꯀꯩꯁꯨ ꯇꯧꯅꯤꯡꯉꯥꯏ ꯂꯩꯗꯔ‌ꯦ ꯑꯗꯨꯝ ꯆꯠꯊꯣꯛ ꯆꯠꯁꯤꯟ ꯇꯧꯕꯅꯤ
ꯉꯁꯤꯗ ꯀꯗꯥꯏ
ꯆꯠꯂꯣꯏꯗ ꯑꯗꯨꯝ ꯂꯩꯅꯤꯗ
ꯑꯝ
ꯊꯣꯛꯅꯤꯉꯥꯏꯁꯨ ꯅꯨꯡꯉꯥꯏꯔꯣꯏꯕ ꯉꯁꯤ ꯅꯣꯡ ꯆꯨꯕꯅꯤꯅ ꯀꯣ ꯂꯝꯕꯤꯁꯤꯗ ꯌꯥꯝ ꯅꯥꯜꯂꯦꯕ
ꯎꯝ
ꯑꯗꯨꯒꯤꯅꯦꯗ
ꯆꯥꯛꯇꯤ ꯆꯥꯈ꯭ꯔꯕꯣ
ꯑꯣ ꯆꯥꯔꯦ
ꯀꯔꯤ ꯏꯟꯖꯥꯡ ꯆꯥꯕꯔ
ꯏꯟꯖꯥꯡ ꯃꯃꯤꯡ ꯍꯥꯏꯅꯤꯡꯗ‌ꯦ ꯌꯥꯝ ꯍꯥꯎꯇꯦ
ꯑꯁ
ꯍꯥꯎꯇꯕ ꯉꯥꯛꯇ
ꯖꯨ ꯏꯟꯖꯥꯡꯅꯤ ꯀꯩꯅꯣ
ꯎꯝ ꯑꯗꯨꯅꯦ ꯃꯥꯏꯔꯦꯜ ꯃꯅꯥ ꯆꯥꯏꯕ
ꯑꯦ ꯃꯥꯏꯔꯦꯜ ꯃꯅꯥ ꯌꯥꯝ ꯍꯥꯎꯕꯗꯣ ꯍꯥꯎꯇꯦ ꯍꯥꯏꯌꯦ
ꯍꯥꯎꯇꯦꯗ
ꯑꯦꯁ ꯆꯅꯤꯡꯉꯦ ꯑꯗꯨꯒꯨꯝꯕ ꯗ ꯑꯩꯗꯤ ꯌꯥꯝ ꯍꯥꯎꯋꯦ ꯄꯨꯔꯛꯑꯣ ꯄꯨꯔꯛꯑꯣ ꯊꯥꯔꯛꯑꯣ
ꯂꯩ
ꯎꯝ
ꯆꯥꯅꯤꯡꯗꯕ
ꯑꯩꯗꯤ ꯑꯁ ꯃꯥꯏꯔꯦꯜ ꯃꯅꯥꯒꯨꯝꯕ ꯗꯣ ꯌꯥꯝ ꯍꯥꯎꯕꯅꯤꯅꯦ ꯃꯥꯏꯔꯦꯟ ꯃꯅꯥꯒꯨꯝꯕꯗꯣ ꯀꯥꯟꯁ‌ꯣꯏ ꯊꯣꯡꯔꯒ ꯃꯔꯣꯛ ꯇꯣ ꯃꯦꯠꯂꯒ ꯑꯥ ꯍꯥꯎꯕꯅꯦꯍꯦ ꯃꯔꯣꯛ ꯑꯄꯤꯛꯄ ꯉꯝꯗꯣꯏ ꯃꯦꯠꯂ ꯆꯥꯏꯔꯗꯤ
ꯑꯁ ꯑꯗꯨꯗꯤ ꯍꯣꯔꯦꯟ ꯆꯥꯕ ꯇꯥꯔꯦꯅ
ꯑꯥ
ꯅꯣꯏꯗꯤ ꯀꯩ ꯏꯟꯖꯥꯡ ꯊꯣꯡꯒꯦ
ꯑꯩꯁꯦ ꯀꯔꯤ ꯆꯥꯒꯦꯔꯣ ꯈꯪꯗꯦꯗ ꯃꯣꯏ ꯀꯔꯤ ꯊꯣꯡꯒꯦꯔ ꯑꯩꯗ ꯋꯥ ꯑꯐꯨꯠꯄ ꯆꯒꯗꯕꯅꯤ
ꯑꯗꯨꯒ ꯌꯥꯍꯧ ꯊꯦꯡꯕ
ꯎꯝ ꯑꯩꯈꯣꯏꯗꯤ ꯁꯤꯗ ꯁꯤꯒꯨꯝꯕꯗ ꯁꯤꯒꯨꯝꯕꯗ ꯑꯗꯨꯝ ꯍꯧꯒꯠꯂꯦꯗ ꯁꯤꯒꯨꯝꯕ ꯇꯥꯏꯃꯤꯡꯗ
ꯎꯝ ꯌꯥꯝ ꯍ ꯌꯥꯝ ꯐꯩꯅ ꯅꯨꯡꯗꯥꯡꯅ ꯄꯨꯡ ꯀꯌꯥꯗ ꯇꯨꯝꯕ
ꯅꯨꯡꯗꯥꯡꯗ ꯄꯨꯡ ꯑꯃ ꯑꯅꯤꯒꯨꯝꯕꯗ ꯇꯨꯝꯒꯅꯤ
ꯑꯣ ꯑꯗꯨ ꯊꯦꯡꯅ ꯇꯨꯝꯕꯩꯅꯤꯅꯦ
ꯎꯝ
ꯈꯣꯏꯗꯤ ꯉꯟꯅ ꯇꯨꯝꯃꯤꯗ ꯑꯁ ꯑꯩꯅ ꯍꯟꯗꯛ ꯃ ꯍꯟꯗꯛ ꯃꯔꯛꯇꯤ ꯑꯩꯗꯤ ꯑꯩꯁꯨ ꯌꯥꯝ ꯇꯨꯝꯗ꯭ꯔꯦꯗ ꯀꯣꯜ ꯈꯔ ꯈꯔ ꯇꯧꯕꯗꯒꯤ ꯌꯥꯗ꯭ꯔꯦꯕ ꯇꯨꯝꯅꯤꯡꯉꯥꯏꯁꯨ ꯌꯥꯗꯦꯕ ꯄꯨꯡ ꯕꯔꯣ ꯄꯨꯡ ꯕꯔꯣꯔ ꯄꯨꯡ ꯑꯃꯔ ꯑꯗꯨꯋꯥꯏꯗ ꯑꯗꯨꯝ ꯇꯨꯝꯃꯦ ꯍꯧꯒꯠꯄꯗꯤ ꯌꯥꯝ ꯉꯜꯂꯦ ꯉꯁꯤꯗꯨ ꯄꯨꯡ ꯃꯔꯤ ꯃꯈꯥꯏꯗꯔ ꯑꯗꯨꯝ ꯍꯧꯒꯠꯂꯤꯗꯨꯗꯤ
ꯑꯁ ꯑꯗꯨꯗꯤ ꯉꯟꯂꯦꯍꯦ
ꯎꯝ ꯑꯗꯨꯒꯤ ꯌꯥꯗ꯭ꯔꯦ ꯍꯛꯆꯥꯡꯒꯁꯦ
ꯑꯍꯥꯍꯥ
ꯑꯣꯏꯗ꯭ꯔꯦ
ꯅꯈꯣꯏꯗꯤ ꯅꯨꯄꯥꯅꯤꯅ ꯍꯦꯟꯅ ꯍꯧꯒꯠꯂꯁꯨ ꯀꯔꯤꯁꯨ ꯀꯥꯏꯗꯦꯅ ꯀ꯭ꯔꯤꯒꯤ ꯉꯟꯅ ꯉꯟꯅ ꯍꯧꯒꯠꯄ꯭ꯔꯥ
ꯍꯧꯒꯠꯇ꯭ꯔꯗꯤ ꯌꯥꯗꯦ ꯃꯤ ꯌꯥꯝ ꯂꯥꯎꯔꯛꯅꯤꯕ ꯁꯦꯀ꯭ꯌꯨꯔꯤꯇꯤ ꯌꯥꯝꯃꯦꯕ
ꯁ꯭ꯄꯣꯔꯠꯒꯨꯝꯕꯗꯤ ꯌꯦꯡꯗꯕ꯭ꯔꯣ
ꯉꯁꯤ ꯑꯥ ꯌꯦꯡꯗꯦꯗ ꯌꯦꯡꯒꯦ ꯇꯧꯔꯝꯕꯅꯦ ꯌꯦꯡꯅꯤꯡꯗꯕ ꯑꯃꯨꯛꯀ
ꯑꯁ ꯅꯨꯄꯥꯗ ꯁꯥꯟꯅꯕ ꯌꯦꯡꯗꯦ ꯅꯪꯗ ꯑꯍꯥꯟꯕ ꯇꯥꯕꯅꯦ ꯉꯁꯤ ꯗꯦꯑꯩꯠ
ꯎꯝ ꯎꯝ ꯎꯝ ꯇꯜꯂꯦ ꯀꯗꯥꯏ ꯑꯗꯒꯤ ꯇꯨꯝꯕ ꯐꯪꯉꯣꯏꯕ ꯑꯗꯨ ꯇꯧꯔꯁꯤ ꯑꯁ
ꯑꯥ
ꯅꯦꯠꯁꯨ ꯂꯩꯇꯕꯒꯤꯀꯣ ꯅꯦꯠ ꯌꯥꯝ ꯆꯥꯏꯥꯏꯕ ꯑꯗꯣ ꯑꯩꯗꯤ ꯉꯁꯤ ꯔꯣꯅꯥꯜꯗꯣꯗꯣ ꯉꯝꯃꯣꯏ ꯍꯥꯏꯕꯈꯛꯕꯨ ꯌꯦꯡꯅꯤꯡ
ꯌꯥꯗ꯭ꯔꯦꯕ ꯃꯥꯗꯤ ꯀꯥꯔꯔ ꯑꯗꯨꯝ ꯁꯤꯈ꯭ꯔꯦ ꯈꯪꯗꯦ ꯑꯥꯔꯖꯦꯟꯇꯤꯅꯥꯅ ꯑꯃꯨꯛ ꯂꯧꯒꯗ꯭ꯔꯥꯅ ꯈꯜꯂꯦꯗ ꯑꯩꯗꯤ ꯑꯗꯨ ꯅꯠꯇ꯭ꯔꯒꯅ ꯐ꯭ꯔꯥꯟꯁꯔꯣ ꯁꯤ ꯑꯅꯤꯗꯗꯤ ꯂꯧꯒꯅꯤ
ꯑꯥ ꯈꯪꯔꯝꯗꯦꯗ ꯑꯩꯁꯨ ꯌꯦꯡꯗꯕꯒꯤ ꯑꯩꯁꯨ ꯌꯦꯡꯗꯦꯗ
ꯎꯝ ꯌꯦꯡꯒꯅꯗ ꯃꯤ ꯃꯤꯠ ꯁꯣꯡꯅꯕꯅꯤ
ꯑꯦꯒꯤꯁꯅꯕꯒꯕꯗꯤ ꯑ ꯑ ꯍꯣꯏ ꯑꯗꯨꯁꯨ ꯌꯥꯏ ꯁꯒ ꯁꯕꯒꯨꯝꯕ ꯍꯣꯏ ꯑꯩꯗꯤ ꯏꯟꯇꯔꯦꯁ ꯂꯩꯗꯦ ꯀꯩ ꯀꯩ ꯁꯁꯨ ꯏ ꯌꯦꯡꯗꯦꯅ
ꯎꯝ ꯌꯦꯉꯅꯣꯗꯥꯏꯁꯨ ꯏꯟꯇ꯭ꯔꯦꯁꯒ ꯁꯅꯥꯅꯤꯡꯒꯦ ꯑꯩꯗꯤ ꯌꯨꯝꯗ ꯂꯩꯕꯅ ꯅꯨꯡꯉꯥꯏ ꯁꯅꯤꯡꯗꯦ
ꯎꯝ ꯑꯗ ꯂꯩꯕꯅ ꯅꯨꯡꯉꯥꯏꯔꯤꯕꯅꯦ ꯆꯥꯅꯤꯡꯕ ꯃꯇꯝꯗ ꯆꯥꯕ ꯇꯨꯝꯅꯤꯡꯕ ꯃꯇꯝꯗ ꯇꯨꯝꯕ
ꯑꯁꯤꯅꯦ ꯄꯨꯟꯁꯤ ꯍꯥꯏꯕꯁꯦ
ꯅꯍꯥꯟ ꯈꯔꯗꯤ ꯁꯨꯝ ꯌꯨꯝꯗ ꯉꯥꯛꯇ ꯑꯗꯨꯝ ꯂꯩꯕ꯭ꯔꯥ ꯃꯔꯨꯞꯁꯤꯡꯒꯗꯤ ꯄꯨꯟꯗꯕ꯭ꯔꯥ
ꯑꯁ ꯍꯟꯗꯛ ꯃꯔꯛꯇꯤ ꯄꯨꯟꯗ꯭ꯔꯦꯗ ꯃꯣꯏ ꯁ꯭ꯀꯨꯜ ꯀꯥꯕꯒꯤꯩꯀꯣ ꯃꯣꯏ ꯔꯦꯒꯨꯂꯔ ꯊꯝꯃꯒ ꯀꯣ ꯄ꯭ꯔꯥꯏꯚꯦꯠꯇ ꯀꯥꯕ ꯃꯣꯏ ꯑꯗꯨꯝ ꯆꯠꯈ꯭ꯔꯦ ꯔꯦ ꯂꯩꯕ
ꯑꯣ
ꯀꯈꯣꯏꯗꯤ ꯑꯦꯛꯖꯥꯝ ꯑꯦꯛꯖꯥꯝ ꯈꯛꯇ ꯊꯥꯅꯤꯡꯉꯥꯏ ꯊꯝꯃꯅꯦꯕ
ꯑ
ꯑꯗꯨꯅ ꯍꯦꯟꯅ ꯐꯩ ꯀꯣꯆꯤꯡꯁꯨ ꯂꯧꯗ ꯐꯤꯗ ꯗꯥꯏꯔꯦꯛ ꯊꯥꯔꯒꯦ
ꯎꯝ ꯂꯥꯏꯔꯤꯛ ꯌꯥꯝ ꯍꯥꯏꯕꯅꯤꯅ
ꯑꯧ ꯌꯥꯝ ꯍꯩꯕꯅꯦ ꯔꯤꯖꯜꯒ ꯌꯦꯡꯕ ꯌꯥꯗꯕꯅꯦ ꯃꯣꯔꯕꯗ ꯉꯥꯛꯇꯅꯤ ꯔꯦꯠꯇ ꯌꯦꯟ ꯀꯥꯛꯇ ꯎꯨꯃꯤꯒꯗꯗꯤ
ꯁꯦ
ꯎꯝ ꯏꯁꯁ ꯑꯩꯗꯤ ꯑꯃꯨꯛꯇꯥꯛ ꯂꯥꯝꯕ ꯍꯧꯔꯦꯍꯦ ꯉꯟꯅ ꯆꯥꯕꯩꯔꯥ ꯈꯪꯗꯦ
ꯑꯥꯎ ꯅꯨꯡꯊꯤꯜꯒꯤ ꯑꯃꯨꯛꯀ ꯆꯥꯈ꯭ꯔꯦ ꯑꯗꯨꯗꯤ
ꯑꯩ ꯍꯧꯖꯤꯛ ꯆꯔꯥ ꯋꯥꯡꯈꯅꯤ ꯑꯗꯨꯒ ꯑꯩꯗꯤ ꯅꯣꯡꯃꯗꯀꯣ ꯆꯥꯛ ꯃꯔꯤ ꯃꯉꯥ ꯐꯥꯎ ꯆꯥꯕ ꯅꯨꯃꯤꯠ ꯂꯩꯦ
ꯍꯣꯏ ꯇꯧꯕꯅꯤꯅ ꯌꯥꯝ ꯌꯥꯝ ꯆꯥꯗꯕꯅꯤꯅ ꯀꯣ
ꯎꯝ ꯑꯥꯎ ꯃꯤꯈ ꯔ ꯑꯗꯨ ꯌꯥꯝ ꯆꯥꯕꯩꯅꯤꯅ ꯆꯥꯅꯤꯡꯗꯅ ꯑꯩꯈꯣꯏꯗꯤ ꯈꯤꯇꯪ ꯈꯤꯇꯪ ꯍꯧꯗꯣꯡꯒꯨꯝꯗ ꯆꯥꯕ ꯌꯥꯕꯁ ꯂꯒꯂꯦꯕ
ꯇꯃꯥꯏꯗ ꯑꯩꯈꯣꯏ ꯁꯨꯝ ꯑꯗꯨꯃꯥꯏꯅ ꯆꯥꯕ ꯁꯨꯝ ꯂꯩꯌꯦꯦ
ꯎꯝ
ꯑꯌꯨꯛꯇ ꯆꯥꯛꯟꯁꯥꯡ ꯊꯣꯡꯅ ꯊꯣꯡꯅ ꯑꯃ ꯆꯥꯕ
ꯎꯝ
ꯒꯨꯝꯕ ꯂꯣꯏꯔꯒ ꯑꯃꯨꯛꯀ ꯆꯥꯕ ꯅꯨꯡꯊꯤꯟꯗ ꯅꯨꯡꯊꯤꯤꯟꯗ ꯑꯅꯤꯔꯛꯒꯨꯝꯕ ꯆꯥꯕ ꯁ ꯂꯩꯌꯦꯅ ꯇꯧꯕꯅꯦ
ꯎꯝ ꯅꯟꯁꯨ ꯆꯈꯕꯗꯅ
ꯑꯁ ꯍꯧꯖꯤꯛ ꯑꯩꯦ ꯑꯩꯒꯤ ꯔꯨꯝꯗ ꯂꯩꯔꯤ ꯊꯕꯛ ꯃꯐꯝꯗ ꯆꯠꯈꯤꯒꯗꯧꯕꯅꯦ ꯑꯦ
ꯎꯝ ꯌꯨꯝꯆꯥꯗꯤ ꯊꯕꯛꯀ ꯐꯪꯈ꯭ꯔꯦꯀꯣ
ꯆꯂ ꯍꯥꯏꯦ ꯀꯔꯤ ꯊꯕꯛ ꯍꯥꯏꯦꯕ ꯃꯤ ꯄꯥꯏ ꯇꯥꯏꯝ ꯆꯠ ꯇ ꯂꯩꯔ ꯇꯩꯧꯕꯒꯤꯅꯦ ꯊꯥ ꯑꯃꯁꯨ ꯊꯥ ꯑꯃꯁꯨ ꯁꯨꯗ꯭ꯔꯤꯌꯦ ꯍꯥꯎ꯭ꯔꯤ ꯃ
ꯎꯝ ꯌꯥꯝ ꯐꯩ ꯌꯥꯝ ꯐꯩ ꯑꯗꯨꯝ ꯁꯨꯒꯗꯕꯅꯤ
ꯎꯝ
ꯑꯗꯨꯝ ꯅꯨꯡꯇꯤꯒꯤ ꯆꯠꯄ꯭ꯔꯣ
ꯍꯣꯏꯅ ꯊ ꯆꯂꯦ
ꯄꯨꯡ ꯀꯌꯥꯅꯤ ꯍꯧꯕ
ꯄꯨꯡ ꯄꯨꯡ ꯑꯦꯂꯚꯦꯟ ꯑꯗꯨꯒ ꯑꯃꯗꯒꯤ ꯍꯧꯔꯒ ꯑꯗꯨꯝ ꯄꯨꯡ ꯇꯔꯥꯒ ꯑꯗꯨꯒꯒꯨꯝꯕꯗ ꯂꯩꯌꯦꯅꯤ
ꯎꯝ ꯄꯨꯡ ꯏꯂꯦꯚꯦꯟꯗ ꯍꯥꯏꯕ ꯑꯗꯨꯗꯤ ꯃꯇꯝ ꯇꯥꯈ꯭ꯔꯅꯤꯅ
ꯎꯝ ꯇꯥ ꯇꯔꯦ ꯁꯤꯗꯒꯤ ꯆꯠꯕꯗꯤ ꯃꯤꯅꯤꯠ ꯃꯤꯅꯤꯠ ꯃꯉꯥꯒꯨꯝꯕ ꯉꯥꯛꯇꯅꯦꯗ
ꯁꯁ ꯌꯥꯝꯝ ꯊꯨꯕ ꯇꯥꯏꯇ ꯀꯗ꯭ꯔꯣ ꯅꯗꯤ ꯅꯨꯄꯤꯁꯤꯡꯗꯤꯀꯣ ꯀꯦꯕ ꯑꯃꯝꯇꯗ ꯑꯁ ꯄꯨꯡ ꯑꯃ ꯐꯥꯎ ꯆꯪꯕꯨꯅꯦ ꯗ꯭ꯔꯦꯁꯠ ꯄ ꯇꯁꯨ ꯐꯖꯗ꯭ꯔꯗꯤꯀꯣ ꯑꯃꯨꯛ ꯍꯣꯡꯗꯣꯛ ꯍꯣꯡꯗꯣꯛ ꯑꯩꯁ ꯀꯥꯏ
ꯑꯗꯨ ꯃꯥꯏ ꯇꯥꯎ ꯑꯗꯨꯕ ꯏꯅꯦ
ꯃꯀꯞ ꯈ ꯈꯔ ꯊꯒꯗ ꯃꯥꯏ ꯃꯥꯏ ꯇꯥꯔꯅꯤ ꯑꯃꯨꯛꯀ ꯑꯃꯨꯛ ꯁꯦꯝꯦꯡꯕꯅꯤ ꯀꯥꯏꯗꯒꯤ
ꯑꯩꯗꯤ ꯏꯔꯨꯕꯗꯅ ꯈꯔ ꯃꯇꯝ ꯆꯪꯕ ꯋꯥꯅꯤ ꯏꯔꯨꯕꯕꯨ ꯂꯣꯏꯔꯗꯤ ꯗ꯭ꯔꯦꯁ ꯑꯁꯥꯕꯨꯗꯤ ꯃꯤꯅꯤꯠ ꯃꯉꯥ ꯁꯨꯗꯦ ꯁꯝꯀꯁꯤ ꯁꯦꯇꯗꯏ ꯁꯇ ꯔꯕꯤꯁꯨ ꯌꯥ ꯑꯅꯦ ꯆ ꯀꯩꯁꯦ ꯃꯥꯏ ꯑꯩꯁꯦ ꯁꯟꯁꯀ꯭ꯔꯤꯟ ꯇꯥꯏꯔꯦ ꯂꯣꯏꯔꯦ
ꯅꯪ ꯁꯖ ꯑꯗꯨꯗꯤ ꯌꯥꯔꯣ ꯃꯥꯅꯤ
ꯑꯗꯨꯅꯦ ꯁꯤꯗ꯭ꯔꯁꯤꯅ ꯑꯗꯨꯝ ꯁꯤꯠ ꯑꯗꯨꯝ ꯍꯥꯠꯇꯕꯒꯤ ꯍꯥꯠꯇ꯭ꯔꯁꯨ ꯌꯥꯕꯅꯦ
ꯌꯥ ꯐꯥꯏꯅꯦ ꯑꯗꯨꯗꯤ ꯑꯩꯗꯤ ꯏꯁꯝ ꯌꯥꯝ ꯁꯥꯡꯉꯦꯗ ꯈꯣꯡ ꯌꯥꯎꯔꯦ
ꯏꯁ ꯆꯟ ꯊꯦ
ꯑꯁ ꯊꯥꯖꯗ꯭ꯔꯒ ꯌꯦꯡꯉꯨ ꯑꯩꯒꯤ ꯈꯣꯡ ꯌꯧꯔꯛꯏ ꯁꯥꯡꯃꯟꯕꯒꯤ ꯀꯛꯄꯁꯨ ꯇꯜꯂꯦꯕ
ꯎꯝ ꯀꯔꯤꯒꯤ ꯏꯁꯝ ꯁꯥꯡꯅ ꯊꯝꯝꯕ꯭ꯔꯣ ꯅꯪꯗꯦ
ꯊꯝꯅꯤꯡꯕ ꯃꯇꯝ ꯃꯇꯝꯒꯤꯅꯤꯗꯨꯅ ꯇ ꯇꯥꯡꯒꯤꯅꯤ
ꯅꯨꯄꯤꯅ ꯁꯨꯝ ꯇꯦꯟꯕ ꯊꯝꯅꯤꯡꯕ ꯅꯣꯏꯅ ꯁꯨꯝ ꯁꯥꯡꯕ ꯄꯨꯅꯤꯡꯕ ꯑꯃꯨꯀꯛ
ꯎꯝ ꯑꯁ ꯑꯩꯁ ꯁꯝ ꯁꯝꯗꯤ ꯁꯝꯅꯤꯡꯗꯦꯦ
ꯑꯗꯨꯗꯤ ꯀꯔꯤꯒꯤ ꯁꯥꯕ
ꯁꯥꯡꯗꯦ ꯁꯥꯡꯗꯦ ꯐꯥꯒꯤ ꯇꯧꯅꯦ ꯅꯪꯗꯤ ꯌꯥꯝ ꯊꯥꯖꯒꯜꯂꯤ
ꯇꯥꯔꯥ
ꯏꯁꯩ ꯀꯩꯁꯦ ꯁꯛꯄ ꯌꯥꯝ ꯍꯥꯏ ꯍꯩꯔꯝꯗꯧ ꯃꯥꯜꯂꯤꯀꯣ
ꯀꯥꯏꯗꯒꯤ ꯈꯤꯇꯪ ꯈꯣꯡꯂꯛꯄꯩ ꯋꯥꯅꯤ ꯏꯁꯩ ꯇꯥꯕꯒꯤ ꯑꯩꯁ ꯑꯩ ꯁꯥꯗ ꯂꯔꯦ ꯃꯤ ꯇꯥꯕꯗ ꯈꯔ ꯁꯤꯟꯅꯒꯅꯤ
ꯋꯥꯔꯤ ꯈꯔ ꯂꯤꯔꯛꯑꯣ
ꯅꯪꯔ ꯅꯪꯒꯤ ꯇꯥꯁꯦ
ꯑꯩꯗꯤ ꯚꯥꯏꯇꯦ
ꯏꯁꯤꯁ
ꯑꯉꯥꯡ ꯑꯣꯏꯕꯅꯤꯅ ꯑꯩꯈꯣꯏꯗꯤ
ꯑꯦ ꯑꯉꯥꯡ ꯑꯣꯏꯕꯗꯣ ꯅꯨꯡꯉꯥꯏꯕꯅꯤꯅꯦ ꯑꯉꯥꯡ ꯑꯣꯏꯕꯒꯤ ꯋꯥꯔꯤꯗꯣ ꯂꯤꯔꯛꯑꯣꯅꯦ
ꯑꯁ ꯀꯥꯎꯈ꯭ꯔꯦꯕ ꯅꯣꯏꯅ ꯑꯉꯥꯡ ꯑꯣꯏꯔꯤꯉꯩ ꯕꯗꯣ
ꯍꯧꯖꯤꯛ ꯅ ꯑꯉꯥꯡ ꯑꯣꯏꯌꯦ ꯍꯥꯏꯕꯗꯣ ꯅꯣꯏ ꯀꯃꯥꯏ ꯀꯃꯥꯏ ꯁꯥꯟꯅꯕ꯭ꯔꯣ ꯍꯥꯏꯔꯛꯑꯣꯅꯦ ꯑꯉꯥꯡꯁꯤꯡꯅ
ꯑꯩꯈꯣꯏ ꯔꯣꯖꯅꯥꯗ꯭ꯔꯦꯗ ꯍꯟꯗꯛ ꯃꯔꯛꯇꯤ ꯌꯥꯝ ꯍꯣꯡꯈ꯭ꯔꯦꯕ ꯊꯥꯏꯅꯒꯤꯒ ꯌꯥꯝ ꯍꯣꯡꯒꯦꯕ ꯍꯧꯖꯤꯛꯛꯇꯀꯤ ꯃꯣꯕꯥꯏꯜ ꯊꯣꯛꯄꯗꯒꯤ ꯌꯥꯗ꯭ꯔꯦꯕ ꯐꯣꯟꯣꯟ ꯅ ꯃꯅ ꯂꯩꯒꯤꯔ
ꯐꯣꯟ ꯐꯣꯟ ꯃꯤ ꯂꯩꯂꯃꯤ ꯁꯤ ꯅꯪ ꯊ ꯐꯗꯉ
ꯑꯅꯤꯅꯦꯅ ꯗꯤꯌꯣꯒꯝ ꯕꯤꯗꯤꯑꯣ ꯀꯨꯝꯕ ꯑꯗꯨꯃꯤꯗꯤ ꯆꯤꯡꯍꯤꯒꯁꯣ ꯔꯦ
ꯍꯥ
ꯆꯍꯤ ꯀꯌꯥ ꯁꯨꯔꯦ ꯅꯪꯗꯦ
ꯀꯌꯥ ꯁꯨꯔꯥꯡꯒ ꯇꯣ ꯃꯥꯡ꯭ꯔ
ꯇ꯭ꯋꯦꯟꯇꯤꯗꯤ ꯍꯡꯗꯧ ꯃꯥꯜꯂꯦ
ꯎꯝ ꯍꯣꯏ ꯅꯪ ꯅꯪꯉꯣꯟꯗ ꯄꯣꯛꯄ ꯌꯥꯔꯝꯃꯅꯤꯗ
ꯃꯗꯤ ꯌꯥꯔꯣ ꯑꯣꯏ ꯇꯗꯤ ꯌꯥꯎꯕ꯭ꯔꯥ ꯇꯥꯕ꯭ꯔꯣ ꯍꯜꯂꯣ